ꯑꯟꯑꯣꯗꯤꯕꯜ
ꯍꯦꯜꯂꯣ ꯇꯥꯔꯕꯣ ꯅꯨꯡꯉꯥꯏꯔꯤꯕꯣ ꯇꯥꯕ꯭ꯔꯣ ꯍꯜꯂꯣ
ꯂꯣ
ꯇꯗ꯭ꯔꯣ ꯇꯧꯔꯤꯁꯤ ꯫
ꯍꯥꯎ ꯅꯪ ꯇꯥꯗ꯭ꯔꯣ
ꯇꯥꯏꯌꯦ ꯑꯩ
ꯅꯪ ꯇꯥꯗ꯭ꯔꯣ
ꯑꯩ ꯇꯥꯏꯌꯦ ꯅꯪ ꯇꯥꯗ꯭ꯔꯣ ꯑꯥ ꯇꯥꯗꯕ꯭ꯔꯣꯅꯪ ꯫
ꯇꯥꯔꯦ ꯅꯪ ꯇꯥꯔꯕ ꯅꯠꯇ꯭ꯔꯣ
ꯇꯥꯏꯌꯦ ꯑꯩꯗꯤ ꯉꯁꯥꯏꯗꯒꯤ ꯅꯨꯡꯉꯥꯏꯔꯤꯕꯣ ꯑꯃꯨꯛꯀ ꯇꯧꯔꯛꯀꯦ